ꯑ ꯇꯥꯏ ꯇꯥꯏ ꯃꯔꯨꯞ
ꯍꯥ ꯏꯇꯥꯎꯁꯨ ꯋꯥꯔꯤ ꯁꯥꯟꯅꯗꯕ ꯀꯨꯏꯔꯃꯤꯅ ꯏꯇꯥꯎꯁꯨ ꯈꯣꯟꯗꯨ ꯎꯝ ꯇꯥꯗ ꯀꯨꯏꯔꯦꯗ ꯎꯝ ꯏꯇꯥꯎ ꯅꯨꯡꯉꯥꯏꯔꯤꯕꯣ ꯀ ꯅꯨꯡꯉꯥꯏꯔꯤꯕꯣ ꯀꯃꯥꯏ ꯇꯧꯔꯤꯒꯦ
ꯅꯨꯪꯉꯥꯏꯔꯤ ꯍꯥꯏꯗ꯭ꯔꯗꯤ ꯀꯩꯅꯣ
ꯃꯥꯟꯅꯤ ꯃꯥꯟꯅꯤ
ꯅꯨꯡꯉꯥꯏꯇꯔ꯭ꯁꯨ ꯅꯨꯡꯉꯥꯏꯔꯤ ꯍꯥꯏꯗꯧꯅꯤꯅ‌ꯦ
ꯃꯥꯟꯅꯤ ꯃꯥꯟꯅꯤ
ꯀꯝ ꯀꯝ ꯄꯥꯜꯂꯤꯒꯦ ꯏꯇꯥꯎꯕꯣ
ꯏꯇꯥꯎ ꯑꯩꯁꯨ ꯅꯨꯉꯥꯏꯔꯤ ꯍꯥꯏꯇꯥꯔꯦ ꯑꯗꯨꯝ ꯂꯩꯔꯤ ꯄꯨꯪꯂꯩ ꯍꯥꯏꯇꯥꯔꯦ
ꯑꯦ ꯄꯨꯡꯂꯩ ꯂꯩꯕꯥ ꯌꯥꯗꯦ ꯄꯨꯡꯂꯩ ꯂꯩꯕꯥ ꯌꯥꯗꯦ
ꯃꯥꯟꯅꯤ ꯃꯥꯟꯅꯤ ꯏꯇꯥꯎ ꯑꯗꯣ ꯀꯩ ꯀꯩ ꯃꯊꯦꯜ ꯍꯣꯠꯅꯔꯥꯒꯦ ꯉꯥꯁꯤꯕꯣ
ꯏꯇꯥꯎ ꯑꯩꯗꯤ ꯀꯩꯅꯣ ꯇꯥꯎ ꯁꯨ ꯈꯪꯏꯗꯨꯅꯤ ꯍꯋꯥꯏꯒꯤ ꯄꯨꯟꯁꯤꯅꯤ ꯀꯩꯅꯣ ꯈꯋ꯭ꯥꯏꯗꯩꯩ ꯍꯥꯎꯕꯥ ꯍꯦꯟꯖꯥꯡꯅꯤ ꯍꯋꯥꯏ ꯍꯥꯏꯖꯦ
ꯃꯥꯟꯅꯤ ꯃꯥꯟꯅꯤ ꯍꯥꯋꯥꯏ ꯑꯩꯈꯣꯢꯖꯨ ꯉꯁꯤ ꯀꯩꯅꯣ ꯇꯧꯑꯦ ꯍꯣꯢ ꯆꯒꯦꯝ ꯄꯣꯝꯕ ꯍꯥꯏ ꯇꯥꯔꯦ ꯎꯇꯤ ꯆꯥꯒꯦꯝꯄꯣꯝꯕꯗꯣ ꯇꯧꯔꯦ ꯑꯗꯨꯃꯥ ꯆꯥꯗ ꯀꯨꯏꯔꯦꯗꯥ ꯉꯥꯁꯤꯗꯣ ꯆꯥꯁꯦꯗ ꯀꯥꯂꯦꯟꯅꯤꯅꯥ ꯆꯥꯒꯦꯝ ꯄꯣꯝꯕꯁꯤ ꯌꯥꯝ ꯄꯥꯝꯕꯥ ꯑꯩꯈꯣꯢꯗꯤ ꯑꯩꯈꯣꯢ ꯏꯃꯨꯡ ꯄꯝꯃꯦꯕꯥ ꯆꯥꯒꯦꯝ ꯄꯣꯝꯕꯥꯁꯤ ꯆꯥꯒꯦꯝꯄꯣꯝꯕꯥ ꯇꯧꯔꯦ ꯑꯗꯥꯒꯤ ꯊꯕꯤ ꯑꯃꯥ ꯆꯝꯐꯨꯠ ꯇꯧꯔꯦ
ꯑꯌꯨꯛꯇꯤ
ꯑꯥ ꯑꯌꯨꯛꯇꯨꯅ ꯀꯩꯅꯣ ꯑꯌꯨꯛꯅꯥ ꯈꯣꯏ ꯈꯥꯃꯦꯟ ꯑꯁꯤꯟꯕꯥꯗꯣ ꯀꯧꯇꯥ ꯉꯥꯒꯥ ꯊꯣꯡꯉꯦꯕꯥꯀꯣ ꯑꯗꯨꯃꯥꯏ ꯇꯧꯔꯒꯥ ꯆꯥꯏ ꯇꯥꯎ
ꯑꯍꯥꯎꯕꯥ ꯉꯥꯛꯇꯥ ꯂꯧꯈꯠꯂꯥ ꯂꯩꯔꯦ ꯏꯇꯥꯎꯅ ꯇꯧꯔꯤꯁꯦ
ꯃꯥꯟꯅꯤ ꯃꯥꯟꯅꯤ ꯃꯇꯝ ꯃꯇꯝ ꯒꯤ ꯑꯍꯥꯎꯕꯁꯨ
ꯃꯥꯟꯅꯤ ꯃꯥꯟꯅꯤ ꯍꯧꯖꯤꯛ ꯀꯥꯟꯁꯤꯕꯨ ꯀꯔꯝꯅꯥ ꯂꯦꯜꯂꯤꯒꯦ ꯑꯁꯥꯕꯁꯤꯕꯣ ꯈꯪꯕ ꯉꯝꯃꯤꯕꯣ
ꯑꯗꯨꯅꯤꯅꯦ ꯏꯇꯥꯎ ꯆꯕꯁꯤ ꯑꯗꯨꯝ ꯅꯨꯪꯊꯤꯜꯗꯤ ꯐꯖꯅꯥ ꯁꯥꯔꯦ ꯏꯇꯥꯎ ꯍꯧꯖꯤꯛꯀꯤ ꯑꯩꯈꯣꯢꯒꯤ ꯂꯝꯗꯝꯁꯤ ꯀꯩꯅꯣꯝ ꯇꯧꯔꯦ ꯇꯥꯎ ꯏꯇꯥꯎ ꯍꯣꯢ ꯂꯩꯔꯤꯕꯥ ꯀꯥꯃꯥꯏ ꯇꯧ ꯈꯣꯏꯒꯤꯂꯝꯗꯨꯗꯤ ꯀꯃꯥꯏ ꯇꯧꯒꯦ ꯁꯕꯁꯤꯕꯣ
ꯑꯦꯁ ꯏꯇꯥꯎ ꯁꯤ ꯃꯇꯥꯥꯡꯗꯗꯤ ꯁꯥꯕꯩ ꯃꯇꯥꯡꯗꯗꯤ ꯑꯩꯈꯣꯢꯅꯥ ꯑꯩꯈꯣꯏꯗꯩ ꯍꯦꯟꯖꯟ ꯉꯝꯃꯣꯏꯅꯦ
ꯍꯣꯢꯅꯦ ꯆꯨꯝꯃꯤꯅꯦ ꯏꯇꯥꯎ ꯑꯗꯨꯕꯨꯗꯤ ꯗꯤ
ꯃꯥꯟꯅꯤꯅꯦ ꯃꯇꯥꯡꯁꯤ ꯌꯥꯗꯔꯦꯕꯥ ꯁꯤ ꯃꯇꯥꯥꯡꯁꯤꯗꯗꯤ ꯍꯧꯖꯤꯛ ꯑꯩꯈꯣꯌ ꯁꯔꯛꯄꯥꯁꯤꯗꯗꯤꯀꯣ ꯍꯤꯡꯕꯥ ꯍꯥꯏꯁꯦ ꯑꯩꯈꯣꯌ ꯏꯂꯦꯛꯇꯔ꯭ꯤꯛꯀꯤ ꯃꯈꯥ ꯄꯣꯜꯂꯦ ꯍꯥꯏ ꯇꯥꯔꯦ ꯃꯩ ꯃꯩ ꯃꯩꯖꯨ ꯂꯥꯛ ꯔꯗꯤ ꯑꯩꯈꯣꯢꯁꯤ ꯁꯤꯡꯗꯕ ꯃꯥꯟꯗꯣꯏꯅꯦ
ꯃꯥꯅꯤ ꯃꯥꯅꯤ ꯃꯩ ꯌꯥꯎ ꯇꯗꯤ
ꯎꯝ ꯄꯪꯈꯥꯗ ꯄꯪꯈꯥ ꯗꯨ ꯎꯡꯉꯨ ꯄꯪꯈꯥꯗꯨ ꯃꯩꯅ ꯆꯂꯥꯏꯒꯗꯕꯅꯤꯅ
ꯑꯝ ꯃꯥꯅꯤ
ꯄꯪꯈꯥꯗꯨ ꯎꯡꯗꯔꯗꯤ ꯑꯩꯈ ꯑꯩꯈꯣꯢꯗꯤ ꯁꯤꯕꯒ ꯆꯞ ꯃꯥꯟꯅꯩꯌꯦꯕ
ꯃꯥꯅꯤ ꯃꯥꯅꯤ ꯏꯇꯥꯎ
ꯑꯗꯨꯅꯤ ꯇꯧꯔꯤꯁꯦ ꯑꯗꯨꯗꯗꯤ ꯀꯌꯥꯝ ꯁꯥꯒꯦ
ꯑꯥꯁ ꯑꯩꯈꯣꯢꯁꯨ ꯁꯥꯌꯦ ꯏꯇꯥꯎ ꯅꯨꯡꯊꯤꯜꯗꯤ ꯐꯖꯅ ꯁꯥꯔꯦ ꯑꯗꯨꯒ ꯅꯨꯝꯗꯥꯡ ꯅꯨꯝꯗꯥꯡꯗꯤ ꯑꯩꯈꯣꯏꯒꯤ ꯑꯗꯨꯝ ꯑꯩꯈꯣꯢꯒꯤ ꯅꯨꯡꯊꯤꯜꯗ ꯁꯥꯒꯔꯃꯤꯅ ꯐꯨꯗꯣꯔꯛꯄꯗꯣ ꯅꯨꯝꯗꯥꯡꯗ ꯑꯗꯨꯝ ꯍꯣꯏ ꯍꯩꯗꯔꯤ ꯍꯥꯏ ꯇꯥꯔꯦ ꯅꯨꯝꯗꯥꯡ ꯅꯨꯝꯗꯥꯡꯁꯦ ꯅꯣꯡ ꯇꯥꯕ ꯀꯩꯗꯧꯕ ꯑꯗꯨꯝ ꯇꯧꯔꯤ ꯃꯥꯅꯤ ꯃꯥꯅꯤ ꯑꯍꯤꯡ ꯑꯍꯤꯡꯁꯤꯗꯅꯤ ꯂꯥꯢ ꯁꯥꯢꯁꯤ ꯅꯣꯡꯁꯤ ꯀꯟꯅ ꯇꯥꯔꯒ
ꯁꯤꯕꯨ ꯑꯍꯥꯡꯕ ꯃꯇꯝ ꯁꯤꯕꯨ ꯀꯔꯝꯅ ꯂꯦꯜꯂꯤꯒꯦ
ꯏꯇꯥꯎ ꯑꯗꯨ ꯑꯩꯁꯤ ꯍꯧꯖꯤꯛ ꯁꯨꯃꯥꯏꯟ ꯇꯧꯕꯅꯤ ꯑꯩ ꯑꯩꯈꯣꯢꯒꯤ ꯅꯍꯥꯟ ꯑꯩꯈꯣꯢꯒꯤ ꯏꯇꯥꯎꯁꯨ ꯍꯥꯏꯗꯕꯒꯤ ꯁꯥꯟꯅꯕꯒꯤ ꯑꯩꯈꯣꯢꯒꯤ ꯑꯥ ꯑꯩꯈꯣꯏ ꯀꯩꯅꯣ ꯇꯤꯝ ꯑꯃ ꯁꯥꯟꯅꯅꯦ ꯍꯥꯏꯕꯗꯣ ꯑꯩꯈꯣꯢꯒꯤ ꯀꯩꯅꯣꯗ ꯑꯩꯈꯣꯢꯒꯤ ꯈꯨꯜꯗ ꯑꯃ ꯁꯥꯟꯅꯅꯦ ꯍꯥꯏꯗ꯭ꯔ ꯑꯩꯈꯣꯢꯒꯤ ꯀꯩꯅꯣꯒꯤꯗꯣ ꯀꯔꯤꯛꯀꯦꯠ ꯑꯗꯨꯏꯗꯣ ꯑꯃ ꯁꯤꯜꯂꯦꯕ ꯑꯩꯈꯣꯢꯒꯤ ꯑꯗꯨꯏꯗꯣ ꯐꯥꯏꯅꯦꯜꯗꯣ ꯑꯩꯈꯣꯢꯅ ꯀꯩꯅꯣ ꯇꯧꯒꯔꯦ ꯍꯟꯗꯛ ꯑꯔꯣꯏꯕ ꯃꯤꯟ ꯅꯨꯃꯤꯠꯇꯣ ꯑꯩꯈꯣꯢꯅ ꯉꯝꯖꯤꯟꯒꯔꯦ ꯍꯥꯏ ꯇꯥꯔꯦ ꯏꯇꯥꯎ
ꯑꯁ ꯑꯗꯨꯗꯤ ꯌꯥꯝ ꯍꯥꯎꯕ ꯄꯥꯎꯅꯤꯅꯦꯀꯩꯅꯣ ꯑꯍꯥꯎ ꯑꯍꯥꯎ ꯑꯊꯨꯝ ꯇꯧꯗ꯭ꯔꯕꯣ
ꯇꯧꯏ ꯇꯧꯏ ꯏꯇꯥꯎ ꯑꯗꯨꯏ ꯅꯨꯃꯤꯠꯇꯨꯗꯤ ꯐꯖꯟ ꯇꯧꯏ ꯃꯃꯥꯡꯗ ꯑꯩꯈꯣꯢ ꯀꯩꯅꯣ ꯇꯧꯒꯤꯕꯒꯤ ꯍꯥꯏꯗꯤ ꯄꯣꯒꯤꯕꯒꯤ ꯑꯩꯈꯣꯢꯒꯤ ꯄꯦꯟꯗꯕꯒꯤ ꯍꯥꯏ ꯇꯥꯔꯦꯅꯦ ꯍꯟꯗꯛꯇꯤ ꯐꯖꯅ ꯁꯥꯟꯅꯁꯤ ꯍꯥꯏꯔꯒ ꯑꯔꯣꯏꯕ ꯅꯨꯃꯤꯠꯇꯨꯗꯨ ꯃꯌꯥꯝꯁꯦ ꯐꯖꯅ ꯀꯩꯅꯣ ꯇꯧꯔꯦ ꯑꯗꯨꯒ ꯊꯣꯏꯖꯤꯟꯒ꯭ꯔꯦ ꯏꯇꯥꯎ ꯑꯔꯣꯏꯕ ꯅꯨꯃꯤꯠꯇꯨꯗꯤ
ꯃꯥꯅꯤ ꯃꯥꯅꯤ ꯊꯣꯏꯕ ꯍꯥꯏꯗꯤ ꯄꯣꯕ ꯑꯃ ꯌꯥꯎꯗꯦ ꯄꯣꯕ ꯑꯃ ꯌꯥꯎꯔꯀꯥꯟꯗ ꯑꯦ ꯏꯁꯥꯗ ꯊꯧꯅꯥ ꯑꯃ ꯄꯤꯗꯣꯏꯅꯤ ꯋꯥꯔꯤꯕꯣꯕ ꯅꯠꯇ꯭ꯔꯥ ꯑꯩꯅ ꯉꯝꯃꯒ ꯂꯩꯕꯗꯨꯗꯤ ꯀꯅꯥꯅ ꯈꯪꯅꯤ ꯑꯩꯅ ꯄꯣꯔꯦ ꯍꯥꯏꯀꯥꯟ ꯀꯥꯟꯗ ꯑꯦ ꯑꯩꯅ ꯄꯣꯒꯩꯗꯣ ꯀꯩꯒꯤꯅꯣ ꯀꯔꯤ ꯃꯔꯝꯗ ꯁꯣꯏꯕ ꯌꯥꯎꯕꯒꯤꯅꯣ ꯍꯥꯏꯕ ꯗꯣ ꯎ ꯎꯔ ꯃꯇꯨꯡ ꯗ ꯈꯪꯒꯗꯣꯏꯅꯦꯕ
ꯃꯥꯅꯤ ꯃꯥꯅꯤ ꯆꯨꯝꯃꯤ ꯏꯇꯥꯎ ꯍꯣꯏ ꯑꯗꯨ ꯃꯅꯥꯕꯨꯗꯤ ꯑꯩꯈꯣꯏꯒꯤ ꯁꯥꯟꯅꯕ ꯑꯩꯈꯣꯢ ꯃꯅꯥꯕꯨꯗꯤ ꯌꯥꯝ ꯍꯦꯟꯅ ꯆꯥꯎꯕꯗꯤ ꯅꯠꯇꯦ ꯇꯕ ꯀꯣ ꯑꯗꯣꯏꯁꯨ ꯑꯗꯨꯝ ꯑꯩꯈꯣꯢꯒꯤ ꯑꯩꯈꯣꯢꯒꯤ ꯀꯥꯕꯗꯣ ꯑꯩꯈꯣꯢꯅ ꯃꯥꯏ ꯄꯥꯏ ꯍꯥꯏꯕꯗꯨ ꯈꯣꯏ ꯍꯔꯥꯎꯖꯕꯗꯣ ꯑꯉꯥꯡꯁꯤꯡꯁꯨ ꯌꯥꯝ ꯍꯔꯥꯎꯌꯦꯕ ꯑꯗꯨꯒꯤ ꯃꯣꯏꯒꯤ ꯆꯥꯅꯤꯡ ꯆꯥꯅꯤꯡꯕ ꯑꯩꯈꯣꯢꯒꯤ ꯗꯨꯝ ꯇꯧꯔꯦ ꯍꯥꯏ ꯇꯥꯔꯦ ꯅꯨꯃꯤꯠ ꯗꯨ ꯑꯩꯈꯣꯢ ꯅꯨꯃꯤꯠꯇꯨꯃꯗꯤ ꯍꯥꯏ ꯇꯥꯔꯦ ꯐꯖꯅ ꯁꯤꯜ ꯂꯥꯡꯕ ꯇꯧꯔꯒ ꯑꯝ ꯃꯥꯅꯤ
ꯄꯥꯝꯕꯉꯩ ꯇꯧꯕꯅꯤꯅ ꯑꯩ ꯃꯅꯥ ꯈꯤꯠꯇꯪꯗ ꯐꯪꯂꯥꯁꯨ ꯌꯥꯝ ꯐꯪꯂꯁꯨ ꯀꯥꯌꯝ ꯀꯥꯏꯗꯦ ꯑꯩꯅ ꯍꯣꯠꯅ ꯖꯥꯈꯤꯕꯩ ꯃꯍꯩ ꯃꯃꯟꯗꯨ ꯐꯪꯕꯅꯦꯕ ꯅꯠꯇꯔ
ꯃꯥꯟꯅꯤ ꯃꯥꯟꯅꯤ ꯆꯨꯝꯃꯤ
ꯑꯩꯁꯨ ꯑꯍꯥꯡꯕ ꯃꯇꯝꯁꯦ ꯈꯪꯗꯦ ꯀꯝꯗꯧꯅ ꯂꯦꯟꯗꯣꯏꯅꯣ ꯒꯌꯥꯟ ꯇꯥꯗꯦ
ꯑꯗꯨꯗꯤ ꯅꯈꯣꯏꯒꯤ ꯑꯗꯨꯒꯤ ꯑꯗꯨꯒꯤ ꯀꯩꯅꯣꯗꯨ ꯑꯃ ꯁꯥꯟꯅꯈꯔꯦꯀꯣ ꯏꯇꯥꯎ ꯑꯗꯨ ꯅꯨꯃꯤꯠꯇꯣ ꯑꯗꯨꯒ ꯃꯊꯪ ꯃꯊꯪ ꯊꯥꯗ ꯑꯃꯥꯒ ꯁꯤꯟꯒꯅꯤ ꯍꯥꯏꯕ ꯃꯣꯏꯒꯤ ꯁꯥꯟꯅꯕꯁꯤ ꯀ‌ꯣ ꯢꯇꯥꯎ ꯁꯤꯁꯨ ꯑꯗꯨꯝ ꯍꯥꯏꯗꯤ ꯈꯤꯠꯇꯪ ꯋꯥꯠꯂꯤꯉꯩꯗ ꯑꯩꯈꯣꯏꯒꯤ ꯇꯝꯕ ꯈꯣꯠꯄ ꯍꯥꯏꯇꯔꯦ ꯈꯤꯠꯇꯪ ꯀꯩꯅꯣ ꯇꯧꯕ ꯁꯥꯟꯅꯅꯕ
ꯃꯥꯟꯅꯤ ꯃꯥꯟꯅꯤ ꯇꯔꯥꯏ ꯃꯥꯟꯅꯤ ꯇꯔꯥꯏ ꯇꯧꯁꯤꯟꯒꯗꯕꯅꯤ ꯍꯥꯏꯗꯤ ꯍꯥꯟꯅ ꯅꯣꯏ ꯍꯥꯟꯅ ꯁꯥꯟꯅ ꯃꯤꯟꯅꯕ ꯀꯥꯡꯕꯨꯁꯨ ꯌꯥꯎꯔꯛ ꯀꯗꯣꯏꯅꯤ ꯑꯦ ꯍꯟꯗꯛꯇꯤ ꯃꯣꯏꯊꯣꯏꯕꯅꯤ ꯍꯟꯗꯛꯇꯤ ꯑꯩꯇꯣꯏꯅ ꯊꯣꯏꯗ ꯌꯥꯗꯦ ꯍꯥꯏꯔꯒ ꯂꯛ
ꯃꯣꯏ ꯂꯥꯛꯇꯣꯏꯅꯤ ꯂꯥꯛꯇꯣꯏꯅꯤꯗ ꯏꯇꯥꯎ
ꯐꯖꯟꯅ ꯐꯖꯟꯅ ꯍꯥꯏꯗꯤ ꯅꯩꯅꯔꯒ ꯈꯣꯠꯅꯔꯒ ꯑꯣꯀꯦ ꯑꯗꯨ ꯃꯥꯏꯅ ꯁꯣꯏꯈꯤꯕꯅꯦ ꯀꯥꯏ ꯁꯣꯏꯈꯤꯕꯗꯨꯗꯤ ꯍꯟꯂꯒ
ꯍꯣꯢ ꯎꯝ ꯃꯥꯟꯅꯦ ꯃꯥꯟꯅꯦ ꯏꯇꯥꯎ ꯑꯗꯣ ꯑꯩꯈꯣꯏ ꯎꯝ ꯍꯣꯏ ꯑꯉꯥꯡꯁꯤꯡꯗꯨꯁꯨ ꯇꯣ ꯑꯗꯨꯝ ꯃꯁꯥ ꯏꯪꯈꯠꯂꯛꯄꯅꯤꯅꯀꯣ ꯏꯇꯥꯎ ꯐꯖꯟꯅ ꯁꯟꯅꯩꯕ ꯗꯥꯏꯠ ꯍꯥꯏꯔꯦ ꯑꯩꯈꯣꯏ ꯆꯥꯅ ꯊꯛꯅꯕ ꯍꯥꯏꯇꯔꯦ ꯑꯗꯨꯝ ꯐꯖꯟꯅ ꯅ ꯃꯣꯏꯒꯤ ꯁꯤꯟꯕ ꯊꯨꯡꯅꯕ ꯑꯗꯨꯝ ꯄꯤ ꯄꯤꯕ ꯍꯥꯏ ꯇꯥꯔꯦ ꯏꯇꯥꯎ ꯃꯣꯏꯅꯁꯨ ꯐꯖꯟꯅ ꯊꯋꯥꯏ ꯌꯥꯎꯖꯕ ꯁꯥꯟꯅꯕ ꯒꯥꯟꯗ ꯑꯗꯨꯅꯤ ꯏꯇꯥꯎ ꯑꯩꯈꯣꯏ ꯅꯨꯡꯊꯤꯜ ꯅꯨꯡꯊꯤꯜ ꯂꯣꯏꯕꯩ ꯅꯨꯡꯗꯥꯡ ꯅꯨꯡꯗꯥꯡ ꯋꯥꯔꯝ ꯍꯥꯏꯇꯔꯦꯅꯦ ꯅꯨꯔꯗꯥꯡꯅ ꯈꯤꯇꯪ ꯁꯪꯉꯦꯕ ꯃꯇꯝꯁꯦ ꯍꯧꯖꯤꯛ ꯀꯥꯟꯁꯦ ꯑꯩꯌꯨꯛꯅ ꯈꯤꯠꯇꯪ ꯆꯤꯟꯕ ꯑꯗꯨꯅ ꯅꯨꯡꯋꯥꯏꯔꯝꯁꯦ ꯑꯩꯈꯣꯏ ꯑꯉꯥꯡ ꯃꯩꯗꯨꯒ ꯇꯧꯔꯒ ꯍꯥꯏꯇꯥꯔꯦꯅꯦ ꯑꯈꯣꯏꯒꯤ ꯈꯔ ꯆꯦꯟ ꯊꯣꯛ ꯆꯦꯟꯁꯤꯟ ꯐꯥꯖꯔꯦ ꯍꯛꯆꯥꯡ ꯁꯥꯖꯦꯟ ꯁꯥꯟꯅꯕ ꯍꯥꯏꯇꯔꯦ ꯃꯥꯟꯅꯦ ꯆꯦꯟ ꯊꯣꯛ ꯆꯦꯟꯁꯤꯟ ꯈꯔ ꯁꯥꯟꯅꯩ ꯑꯗꯨꯒ ꯂꯐꯣꯏꯒꯨꯝꯕ ꯀꯩꯒꯨꯝꯕ ꯈꯔ ꯆꯥꯔꯒ ꯍꯥꯏ ꯇꯥꯔꯦ ꯈꯤꯠꯇꯪ ꯃꯆꯤ ꯑꯣꯏꯅꯕ ꯆꯤꯟꯖꯥꯛꯁꯤ
ꯁꯥꯟꯅꯕ ꯑꯃ ꯂꯩ ꯃꯌꯥꯝ ꯑꯩꯈꯣꯢ ꯕꯥꯕꯣꯛ ꯕꯥꯜ ꯄꯔꯤꯖ ꯄꯤꯒꯅꯤ ꯁꯤꯟꯂꯁꯨ ꯁꯤꯟꯗꯔ꯭ꯁꯨ ꯅꯨꯃꯤꯗꯥꯡ ꯋꯥꯏꯔꯝ ꯉꯥꯏꯍꯥꯛ ꯉꯏꯍꯛ ꯂꯩꯀꯥꯏꯒꯤ ꯑꯉꯟ ꯑꯣꯏꯒꯦꯔꯥ ꯏꯈꯥ ꯊꯥꯕꯥ ꯏꯅꯧ ꯑꯣꯏꯒꯦꯔ꯭ ꯑꯃꯥ ꯄꯨꯔꯊꯣꯛ ꯁꯅꯕꯤꯕꯥ ꯍꯥꯏꯗꯤ ꯏꯁꯥ ꯗꯕꯅꯥ ꯂꯥꯟ ꯅꯤ
ꯃꯃꯤ ꯆꯨꯝꯃꯤ
ꯂꯥꯏꯌꯦꯡꯕꯗ ꯄꯩꯁꯥ ꯌꯥꯝ ꯆꯪ ꯑꯦꯕ ꯁꯦꯜ ꯗꯤ ꯂꯩꯇꯦ ꯍꯥꯌꯅꯤ ꯍꯌꯦꯡ ꯂꯥꯏ ꯂꯥꯏꯌꯦꯡ ꯕꯗꯗꯤ ꯄꯨꯕꯔꯥ ꯂꯛꯄꯔꯥ ꯇꯧꯔꯒꯥ ꯁꯦꯜꯁꯤ ꯒꯌ꯭ꯥꯟ ꯇꯥꯗꯅꯥ ꯄꯪ ꯊꯥ ꯊꯗꯅꯤꯕꯥ ꯍꯧꯖꯤꯛ ꯍꯤꯗꯥꯛ ꯇꯥ ꯂꯩꯕꯗꯥ ꯁꯦꯜꯗꯨ ꯑꯥꯑꯥ ꯀꯣꯀꯊꯛ ꯌꯧ ꯑ ꯕ
ꯃꯅꯤ ꯃꯅꯤ ꯏꯇꯩ ꯑꯗꯨꯅ ꯈꯔꯥ ꯈꯔꯥ ꯍꯧꯖꯤꯛ ꯂꯝꯖꯦꯜ ꯆꯦꯟꯕ ꯀꯩꯇꯧꯕ ꯑꯗꯨꯝ ꯆꯦꯜꯂꯦꯕꯥ ꯑꯗꯨ ꯑꯩꯈꯣꯏ ꯅꯥ ꯍꯥꯏꯇꯔꯦ ꯈꯤꯇꯪ ꯑꯉꯥꯟ ꯁꯤꯡ ꯗꯨ ꯁꯅꯒꯟꯗ ꯈꯤꯇꯥꯪ ꯅꯨꯪꯉꯥꯏꯅꯕ ꯂꯥꯐꯣꯏ ꯁꯟꯒꯣꯝ ꯀꯩ ꯆꯔꯒꯥ ꯍꯥꯏꯠꯔꯦ ꯁꯨꯃꯥꯏ ꯇꯥꯔꯦ ꯑꯗꯨ ꯃꯊꯪ ꯒꯤ ꯁꯥꯟꯅꯕ ꯑꯩꯈꯣ ꯑꯩꯈꯣꯅ ꯉꯝꯒꯅꯤ ꯊꯥꯖꯩ ꯍꯥꯏꯇꯥꯔꯦ ꯑꯉꯥꯡ ꯁꯤꯡ ꯗꯨꯁꯨ ꯑꯗꯨꯝ ꯐꯥꯖꯅꯥ ꯃꯊꯋꯥꯏ ꯌꯦꯖꯩ ꯕ ꯃꯅꯤ ꯃꯅꯤ
ꯑꯩꯒꯤ ꯃꯥꯡꯗ ꯂꯩꯔꯤꯕ ꯑꯩꯒꯤ ꯌꯦꯛꯅꯕꯗꯨ ꯀꯅꯥꯅꯣ ꯃꯁꯛ ꯀꯨꯪꯗꯦ ꯑꯩ ꯏꯁꯥꯅ ꯏꯁꯥꯁꯤ ꯀꯨꯪꯇꯔꯦ ꯑꯩꯅꯥ ꯉꯝꯗꯕ ꯃꯤ ꯂꯩꯇꯦ ꯅꯠꯔꯥ
ꯃꯥꯅꯤ ꯃꯥꯅꯤ ꯆꯨꯝꯃꯤ ꯆꯨꯝꯃꯤ
ꯁꯥꯅꯕꯗꯥ ꯐꯥꯎꯔꯤꯕ ꯃꯈꯩꯁꯤ
ꯃꯥꯅꯤ ꯃꯥꯅꯤ ꯏꯇꯥꯎ ꯑꯩꯈꯣꯌꯒꯤ ꯁꯅꯕꯗꯨ ꯑꯩꯈꯣꯌꯒꯤ ꯑꯩꯈꯣꯌꯒꯤ ꯀꯩꯅꯣ ꯇꯧꯕꯅꯦꯕꯥ ꯢꯇꯧ ꯅꯥꯁꯨ ꯑꯗꯨꯝ ꯎ ꯕ ꯐꯪꯒꯅꯤ ꯍꯥꯢꯇꯔꯦ ꯑꯩꯈꯣꯌꯒꯤ ꯁꯤꯅꯤꯃꯥ ꯗ ꯀꯅꯣ ꯇꯧꯕꯅꯤ ꯑꯩꯈꯣꯌꯒꯤ ꯑꯩꯈꯣꯏꯒꯤ ꯂꯥꯏꯞ ꯇꯧꯕꯅꯤꯅ ꯀꯥꯞꯊꯣꯛ ꯊꯣꯛ ꯄꯥꯅꯤꯅꯥꯀꯣ ꯢꯇꯩ ꯍꯥꯌꯦꯡ ꯅꯣꯡꯃ ꯑꯗꯨꯝ ꯊꯗꯣꯛ ꯄꯥꯅꯤꯅꯥ ꯍꯌꯦꯟ ꯏꯇꯧ ꯗ ꯑꯗꯨꯝ ꯀꯔꯤꯅꯣ ꯇꯧꯔꯛ ꯀꯦ
ꯍꯣ ꯍꯣ ꯑꯩ ꯑꯩ ꯑꯩꯉꯣꯟꯗꯥ ꯍꯦꯛ ꯇꯥ ꯊꯖꯤꯟꯕꯤꯔꯡ ꯑꯣ ꯌꯦꯡ ꯖꯔꯛ꯫ ꯑ ꯒꯦ
ꯀꯩꯅꯣꯗꯨꯗꯥꯀꯣ
ꯏꯇꯧ ꯅꯥ ꯇꯧꯑ ꯏꯇꯧꯅ ꯇꯧꯁꯤ ꯍꯥꯏꯕꯥ ꯈꯨꯗꯤꯡꯃꯛ ꯂ‌ꯣꯏꯌ‌ꯦ꯫
ꯃꯥꯅꯤ ꯃꯥꯅꯤ ꯏꯇꯥꯎ ꯑꯗꯨꯏ ꯅꯨꯃꯤꯠꯇꯨꯗꯤ ꯏꯇꯥꯎ꯫ ꯑꯗꯨꯒꯤ ꯁꯥꯟꯅꯕ ꯅꯨꯃꯤꯠꯇꯨꯗꯤ ꯏꯇꯥꯎ ꯊꯕꯛ ꯀꯌꯥ ꯆꯠꯂꯁꯨ ꯗꯨꯕꯤꯌꯨ꯫
ꯑꯦ-ꯑꯦ-ꯑꯦ, ꯑꯦ ꯊꯕꯛ ꯀꯥꯏꯗꯦ ꯑꯦ ꯊꯕꯛ ꯂ‌ꯣꯏꯅ ꯀꯥꯏꯊ‌ꯣꯛ ꯑꯗꯧꯅꯤ ꯀꯩꯅ‌ꯣ ꯊꯕꯛ ꯂꯣꯏ ꯀꯥꯏꯊꯣ‌ꯛ ꯑꯗꯧꯅꯤ ꯀꯩꯅ‌ꯣ ꯑꯩꯅ ꯄꯨꯡ ꯑꯃ꯫ ꯌ‌ꯦ ꯊꯕꯛ ꯀꯥꯏꯊ‌ꯣꯛꯄꯗ꯫ ꯑꯩ ꯃꯥꯡꯒꯗꯕ ꯅꯠꯇꯦ ꯂꫭꯏꯅ ꯀꯥꯏꯊꫭꯛ꯫ ꯑꯣꯏ ꯂꯥꯎꯅꯩ꯫
ꯇꯥꯎ ꯍꫭꯏ ꯏꯇꯥꯎꯁꯨ ꯍꯌ‌ꯦꯡ꯫ ꯅꫭꯡꯃ ꯁꯨꯇꯤ ꯈꯔ ꯁꯥꯡꯅ ꯂꯩꯒꯥꯟꯗ ꯏꯇꯥꯎꯒ ꯍꯥꯏꯇꯔ‌ꯦ ꯊꯕꯛꯀꯤ ꯑꯗꯨꯃꯥꯏꯅ ꯊꯥ ꯑꯃ- ꯅꯤꯒꯨꯝꯕ ꯂꯩꯒꯥꯟꯗ ꯏꯇꯥꯎꯒ ꯌꯨꯝꯗ ꯑꯈꫭꯏꯒꯤ ꯂꯥꯛꯄ ꯌꯥꯔꯗꯤ ꯏꯇꯥꯎ꯫ ꯂꯥꯛꯑꯒ‌ꯦ ꯏꯇꯥꯎꯁꯨ ꯎꯗꯕ ꯀꯨꯏꯔ‌ꯦꯗꯅꯀꫭ ꯑꯗꯨꯒ ꯆꯥꯛ - ꯏꯁꯤꯡ ꯑꯃ ꯐꯖꯅ ꯆꯥꯁꯤ꯫ ꯎꯃ꯫ ꯑꯈꫭꯏ꯫
ꯍꯧꯖꯤꯛꯁꯤꯕꯨ ꯍꯩ-ꯔ ꯃꯇꯝꯗ ꯅꯠꯇꯔ꯭ꯣ꯫
ꯃꯅꯤ-ꯃꯅꯤ ꯏꯇꯥꯎ ꯍꯩ-ꯔ ꯃꯇꯝꯅꯤ ꯫
ꯎꯃ ꯍꯩ-ꯔ ꯀꯔꯝ-ꯀꯔꯝꯇꯧ ꯁꫭꯝꯅꯀꯟꯗꯗꯤ ꯍꯩꯔꯥꯁꯤ ꯏꯎ - ꯎꯗꯕ ꯖꯒꯁ‌ꯦ ꯑꯩ ꯅ ꯂꯩꯔꯤ ꯖꯒꯁ‌ꯦ ꯍꯩ-ꯔ ꯏꯄꯥꯟ- ꯄꯥꯟꯗꯕ꯫
ꯑꯩ ꯏꯇꯥꯎ ꯍꯩ-ꯔꯗꯤ ꯑꯗꯨꯝ ꯄꯥꯜꯂ‌ꯦ ꯑꯈꯣꯏ ꯁꫭꯝꯗꯗꯤ ꯏꯇꯥꯎ ꯫ ꯍꯦꯜꯂꯣ ꯍꯥꯌꯈꯥ ꯒꯨꯝꯕꯥ ꯍꯥꯌꯅꯧ ꯒꯝꯕ ꯌꯥꯃ ꯐꯅ ꯃꯥꯅꯦ ꯃꯥꯅꯦ ꯍꯩ ꯐꯜ ꯄꯥꯂꯦ ꯑꯒꯨꯒꯥ ꯑꯈꯣꯏꯒꯤ ꯏꯇꯥꯑꯣ ꯑꯩꯅꯥ ꯅꯍꯟ ꯗꯩ ꯍꯥꯏꯕꯥ ꯏꯇꯥꯑꯣ ꯂꯀꯥ ꯀꯟꯗꯥ ꯆꯠꯁꯦ ꯑꯈꯣꯏꯒꯤ ꯄꯥꯠ ꯑꯥꯃꯥ꯫ ꯇꯥꯔꯦꯟꯦ ꯏꯇꯥꯑꯣ꯫
ꯍꯤ ꯑꯀꯑꯣ ꯑꯆ꯭ꯑꯣ ꯑꯆꯕꯥ ꯄꯥꯠ ꯑꯥꯃꯥ ꯂꯦꯏꯌꯦ ꯕꯥ꯫ ꯍꯤ ꯒꯥ ꯇꯧꯔꯒ ꯃꯤ ꯌꯥꯝ ꯌꯦꯡꯕꯥ ꯍꯥꯌꯅꯥ ꯂꯀꯅꯥ ꯇꯥꯔꯦ ꯅꯦ ꯑꯗꯥꯒꯤ ꯍꯦꯏꯔꯥ ꯑꯣꯏꯍꯦꯏꯋꯥꯏ ꯌꯥꯝ ꯊꯥꯏꯌꯦ ꯃꯍꯥꯝ ꯑꯗꯨꯗꯥꯏ ꯗꯥ ꯃꯤꯅꯥ ꯀꯣꯛ ꯌꯦꯡꯒꯥꯀꯟꯗꯥ ꯐ꯭ꯍꯖꯕꯥ ꯍꯥꯌ ꯇꯥꯔꯦ ꯃꯐꯍꯝ ꯗꯨ ꯂꯀꯅꯤꯡ꯫ ꯃꯐꯝ ꯑꯣꯏꯕ ꯑꯗꯨꯗꯤ ꯏꯇꯥꯎ ꯍꯌꯦꯡ ꯅꯣꯡꯃ ꯏꯇꯥꯎ
ꯆꯠꯁꯦ ꯆꯠꯁꯦ ꯑ ꯆꯠꯁꯦ ꯆꯠꯁꯦ ꯅꯣꯡꯃ ꯗꯦꯠ ꯅꯠꯁꯦ ꯍꯥꯏꯗꯤ ꯥ ꯍꯋꯥ ꯅꯨꯡꯁꯤꯠ ꯆꯦꯁꯦ ꯕꯥ꯫
ꯃꯥꯅꯦ ꯃꯥꯅꯦ ꯍꯋꯥ ꯅꯨꯡꯁꯤꯠ ꯆꯔꯥꯒꯥ ꯍꯦꯏꯔꯥ ꯈ꯭ꯔꯥꯒꯥ ꯆꯔꯥꯒꯥ꯫ ꯆꯥꯗꯥ꯫
ꯑꯔꯦꯝꯕꯗꯥ ꯃꯇꯝ ꯃꯥꯡꯍꯅꯕ ꯃꯇꯝ ꯃꯥꯡꯍꯅꯕ ꯍꯧꯅꯥꯗꯦꯕ ꯀꯣꯏꯔꯨꯁꯦ ꯂꯉ꯭ꯒꯨꯁꯦ ꯍꯥꯏꯔꯒꯥ ꯀꯣꯏꯔꯨꯁꯦ ꯂꯪꯒꯨꯁꯦ ꯍꯥꯏꯔꯒꯥ ꯒꯔꯤ ꯑꯥꯃꯥ꯫ ꯁꯦꯔꯧ ꯗꯥ ꯑꯗꯨ ꯄꯨꯡ ꯊ꯭ꯋ꯭ꯔꯒꯥ ꯀꯅꯥꯅꯤ꯫
ꯃꯥꯅꯦ ꯃꯥꯅꯦ ꯏꯇꯥꯑꯣ ꯑꯗꯨꯗꯥꯒꯤ ꯑꯗꯨꯁꯨ ꯑꯈꯣꯏꯒꯤ ꯉꯥ ꯅꯨꯡ ꯐꯖꯅ ꯥ ꯊꯥꯗꯥꯕꯅꯤꯅꯥ ꯀꯣ ꯑꯗꯨꯒꯤ ꯐꯥ ꯑꯈꯣꯏꯒꯤ ꯂꯦꯏꯔꯒꯥ ꯏꯇꯥꯑꯣ ꯅꯣꯡꯃ ꯀꯣꯛ ꯆꯥꯁꯦ ꯕꯥ ꯃꯣꯏ ꯉꯥ ꯗꯣ ꯗꯨ꯫ ꯏꯁꯨ ꯅꯣꯡꯃꯥ ꯆꯔꯗ ꯕꯥ ꯃꯥꯍ꯭ꯑꯣ ꯌꯥꯝ ꯂꯦꯏ ꯑꯗꯨꯃꯥꯏ ꯇ꯭ꯔꯒꯥ꯫
ꯁꯦꯕꯥ ꯐꯖꯅꯥ ꯇ꯭ꯕꯤꯕꯥꯅꯤꯅꯥ꯫
ꯎꯝ ꯅꯥꯄꯤ ꯆꯕꯤ ꯍꯥꯏꯕꯔꯥ ꯀꯩꯅꯣ ꯑꯗꯨꯏ ꯉꯥꯗꯣ ꯌꯥꯝ ꯍꯥꯎꯏ ꯏꯇꯥꯎ ꯀꯩꯅꫭ ꯇꯧꯔꯒꯥ ꯃꯍꯥꯎ ꯌꯥꯝ ꯂꯩ
ꯃꯅꯦ ꯍꯣꯌ ꯑꯗꯣ ꯑꯩ ꯃꯈꯥꯗ ꯀꯧꯁꯨ ꯀꯧꯔꯥꯛꯑꯥ ꯇꯧꯔꯤꯁꯦ ꯑꯩ ꯊꯕꯛ ꯑꯃꯂꯩ
ꯍꯣꯌ ꯍꯣꯌ ꯏꯇꯥꯎ ꯌꯥꯏ ꯌꯥꯏ ꯀꯩꯁꯨ ꯀꯥꯏꯗꯦ ꯏꯇꯥꯎ ꯍꯥꯌꯦ ꯍꯣꯔꯦꯟ ꯏꯇꯥꯎ ꯍꯣꯔꯦꯜ ꯍꯥꯡꯑꯀꯥꯟꯗ ꯀꯣꯛꯇꯣꯛ ꯄꯥꯎ ꯐꯥꯎꯕꯤꯔꯛ ꯑꯣ ꯊꯥꯃꯦꯊꯥꯃꯤ
ꯎꯝꯎꯝ